ꯑꯣ ꯑꯧ ꯇꯥꯌꯦ
ꯀꯩꯗꯧꯔꯤꯅꯣ
ꯇ ꯂꯩꯌꯦ
ꯆꯥꯛ ꯆꯥꯔꯕ꯭ꯔꯣ
ꯆꯥꯛ ꯆꯥ ꯇꯣꯛꯑꯦ ꯍꯣꯏ
ꯀꯩ ꯌꯦꯡꯖꯥꯡ
ꯑꯈꯣꯏ ꯉꯁꯤ ꯑꯩ ꯃꯤꯇꯩꯔꯣꯟꯅ ꯈꯪꯗꯦꯅꯦ
ꯎꯝ ꯀꯗꯥꯏ ꯀꯗꯥꯏ ꯂꯣꯟꯗ ꯂꯩꯕ꯭ꯔꯥ
ꯎꯝ ꯕꯦꯃꯔꯨꯗꯣ
ꯆꯝꯐꯨꯠ ꯆꯥꯕ
ꯅꯪꯗꯤ ꯀꯗꯥꯏ ꯍꯥꯏꯗꯒꯤꯅꯣ
ꯑꯩ ꯑꯥꯗꯒꯤꯅꯤꯍꯦ
ꯑꯥꯗꯒꯤ
ꯎꯝ
ꯎꯝ ꯑ ꯑꯧ ꯑꯧꯖꯤꯛꯅ ꯀꯗꯥꯏ ꯂꯩꯕ꯭ꯔꯣ
ꯌꯨꯝꯗ ꯂꯩꯌꯦ
ꯍꯥꯏꯕꯗꯤ ꯏꯝꯐꯥꯜꯗꯔ ꯅꯣꯏ ꯈꯨꯟꯗꯔ
ꯗ ꯂꯩ ꯈꯨꯟꯗ
ꯑꯦ ꯀꯗꯥꯏ ꯀꯩ ꯈꯨꯟꯅꯣ
ꯑꯩ ꯈꯨꯟ ꯈꯪꯅꯤꯡꯕ꯭ꯔꯥꯅꯦ
ꯇ꯭ꯔꯥꯏꯕꯦꯜ ꯃꯥꯟ ꯑꯗꯨꯒꯤ ꯑꯩꯁꯨ ꯇ꯭ꯔꯥꯏꯕꯦꯜꯅꯕ ꯑꯗꯣ ꯈꯨꯟ ꯃꯥꯟꯅꯧ ꯃꯥꯟꯅꯕ꯭ꯔꯥ ꯍꯥꯏꯅ
ꯃꯥ ꯅꯥꯏ ꯃꯥ ꯅꯥꯏ ꯍ
ꯃꯥꯅꯌꯦ
ꯎꯝ
ꯑꯩꯈꯣꯏ ꯈꯨꯜ ꯃꯅꯥꯏꯌꯦ ꯍꯥꯏꯕ
ꯅꯠꯇꯦ ꯅꯠꯇꯦ
ꯍ ꯇ꯭ꯔꯥꯏꯕꯦꯜ ꯃꯅꯥꯏ
ꯎꯝ ꯑꯗꯨꯅꯤꯗ
ꯎꯝ
ꯇꯕꯣ ꯅꯣꯏꯗꯤ
ꯎꯝ
ꯀꯔꯤ ꯃꯊꯦꯜ ꯆꯥꯒꯦ
ꯌꯦꯟꯁꯥ ꯒꯥ ꯍꯪꯒꯥꯝ ꯆꯝꯐꯨꯠ ꯑꯃ
ꯏꯟꯁꯥꯡ ꯑꯍꯥꯎꯕ ꯆꯥꯔꯦꯅꯦ ꯑꯗꯨꯗꯤ
ꯑꯗꯨꯒ ꯀꯩꯅꯣꯁꯨ ꯀꯂꯦꯖꯥꯒꯤ ꯆꯠꯇꯅꯤ
ꯍꯥꯎꯏꯅꯦ
ꯉꯥꯁꯤ ꯐꯣꯟꯗꯒꯤ ꯀꯣ
ꯍꯝ
ꯋꯥꯠꯆꯦꯞꯗꯒꯤꯔ ꯐꯣꯟꯗꯒꯤꯔ ꯀꯃꯥꯏ ꯊꯥꯥꯁꯤꯔ
ꯐꯣꯟꯗ ꯑꯗꯨꯝ ꯊꯥꯔꯁꯨ ꯌꯥꯏꯅꯦ
ꯎꯝ ꯑꯗꯨꯒ ꯆꯥꯕꯁꯨ ꯐꯣꯟꯗꯒꯤ ꯑꯗꯨꯝ ꯆꯥꯗꯣꯏꯕꯀꯣ ꯌꯦꯡꯕꯒ ꯀꯃꯥꯏ ꯆꯥꯗꯣꯏ
ꯎꯝ
ꯎꯝ ꯊꯥꯗꯣꯏꯅꯦ ꯍꯧꯖꯤꯛ ꯀꯩꯀꯩ ꯍꯥꯏꯔ ꯑꯣꯔꯥ
ꯑꯥ
ꯀꯩ ꯀꯩ ꯊꯥꯔ ꯑꯣꯔ
ꯑꯔꯩꯕꯥ ꯃꯈꯩ ꯊꯔꯛꯑꯣ
ꯍꯣꯏ ꯀꯂꯦꯖꯥ ꯆꯠꯇꯅꯤ ꯑꯗꯨꯏ ꯃꯣꯔꯣꯛ ꯈꯔꯗꯤ ꯁꯥꯕꯅꯤꯀꯣ
ꯏꯁ ꯃꯣꯔꯣꯛ ꯁꯥꯕꯗꯨꯅ ꯍꯦꯟꯅ ꯄꯥꯝꯃꯤꯅꯦ
ꯎꯝ ꯆꯥꯕꯗ ꯄꯨꯛ ꯅꯥꯔꯗꯤ ꯑꯩꯉꯣꯟꯗ
ꯇꯥꯏꯅꯕ ꯌꯥꯔꯅꯤ ꯀꯃꯥꯏ ꯀꯣꯂꯦꯖ ꯀꯥꯕ꯭ꯔꯥ ꯀꯃꯥꯏ ꯇꯧꯕ꯭ꯔꯥ
ꯂꯣꯏꯁꯤꯜꯂꯦ ꯌꯨꯝꯗ ꯂꯩꯔꯦ
ꯑꯣ
ꯅꯣꯏꯗꯤ
ꯑꯩ ꯑꯦꯝ ꯌꯨꯗ
ꯑꯣ ꯑꯣ ꯌꯥꯝ ꯀꯟꯅ ꯍꯣꯠꯅꯧ
ꯎꯅꯐꯝ ꯈꯪꯗ꯭ꯔꯦ ꯒꯦꯝ ꯏꯟ ꯇꯥꯗ꯭ꯔꯦ
ꯃꯤ ꯑꯣꯏꯅꯕ
ꯎꯝ ꯑꯣꯗꯕ ꯃꯥꯟꯗꯦꯗ ꯋꯥꯔꯦ ꯏꯁꯇꯨꯗꯦꯟ ꯑꯣꯏꯕꯁꯨ ꯋꯥꯏ ꯌꯥꯝ ꯋꯥꯏ
ꯍꯣꯠꯕꯨ ꯍꯣꯠꯄꯨ ꯍꯣꯟꯅꯥꯔꯗꯤ ꯑꯣꯏꯒꯅꯤꯗ
ꯑꯥꯏꯁ ꯋꯥꯅꯤ ꯉꯥꯛ ꯑꯁꯦꯡꯕꯗꯤ ꯌꯥꯝ ꯋꯥꯕꯅꯤ
ꯌꯨꯝ ꯄꯥꯜꯂꯒꯦ ꯍꯥꯏꯕ꯭ꯔꯣ ꯍꯥ
ꯏꯁꯇꯨꯗꯦꯟ ꯍꯥꯏꯕꯁꯦ
ꯑꯗꯨ ꯌꯨꯝ ꯄꯥꯜꯂꯒꯦ ꯍꯥꯏꯕ꯭ꯔꯣ ꯍꯥꯏꯕ
ꯑꯗꯨꯃꯛꯇꯗꯤ ꯅꯠꯇꯦ ꯑꯗꯨ ꯑꯣꯏꯔꯁꯨ ꯀꯩꯀꯩꯗꯤ ꯍꯣꯅꯒꯅꯦ ꯑꯗꯨ ꯂꯥꯏꯔꯤꯛ ꯄꯥꯕ ꯌꯥꯝ ꯇꯜꯂꯦ
ꯏꯁ ꯇꯟꯕꯗꯤ ꯌꯥꯗꯦꯍꯦ
ꯗꯨꯝ ꯂꯩꯌꯦ
ꯇꯜꯂꯗꯤ ꯀꯩꯁꯨ ꯐꯪꯉꯣꯏꯅꯦ
ꯍꯣꯏ
ꯑꯣꯅꯥꯕꯗꯤ ꯂꯦꯞꯄ ꯌꯥꯗꯕꯅꯦ
ꯌꯥ ꯀꯗꯕ ꯃꯥꯟꯗꯦꯗ ꯑꯣꯏꯒꯗꯕ ꯃꯥꯟꯗꯦꯗ
ꯍꯣꯔꯦꯟ ꯍꯣꯔꯦꯟ ꯃꯇꯝ ꯍꯦꯟꯕꯗ ꯑꯃꯨꯛ ꯔꯤꯒ꯭ꯔꯦꯠ ꯇꯧꯕꯅꯦꯕ
ꯍꯧꯖꯤꯛꯁꯨ ꯑꯗꯨ ꯔꯤꯒ꯭ꯔꯦꯠ ꯇꯧꯔꯦ
ꯍꯧꯖꯤꯛꯇꯤ ꯃꯇꯝ ꯂꯩꯔꯤꯗꯅ
ꯍꯥ
ꯍꯧꯖꯤꯛꯇꯤ ꯃꯇꯝ ꯂꯩꯔꯤꯗꯅ
ꯑꯗꯨ ꯑꯣꯏꯔꯁꯨ ꯑꯗꯨꯝ ꯔꯤꯒ꯭ꯔꯦꯠ ꯇꯧ꯭ꯔꯦ ꯀꯩꯒꯤ ꯃꯥꯁꯇꯔ ꯇꯝꯕꯅꯣ ꯍꯥꯏꯅ ꯏꯊꯟꯇ
ꯎꯨꯝ ꯍꯣꯁꯇꯦꯜꯗ ꯂꯩꯕ꯭ꯔꯣ ꯑꯣ ꯑꯩꯅꯦ
ꯎꯨꯝ
ꯅꯣꯡ ꯇꯥꯕ꯭ꯔꯥ
ꯇꯥꯗꯦꯗ ꯅꯣꯏꯗꯤ
ꯑꯈꯣꯏꯗꯤ ꯇꯥꯏ ꯅꯨꯃꯤꯠ ꯆꯨꯞꯄ
ꯍꯥ
ꯅꯨꯃꯤꯠ ꯆꯨꯞꯄ ꯅꯣꯡ ꯇꯥꯏꯅꯦ ꯑꯈꯣꯏꯗꯗꯤ
ꯏꯤꯁ ꯋꯥꯔꯝꯒꯅꯤ ꯑꯗꯨꯗꯤ
ꯃꯄꯥꯟ ꯊꯣꯛꯄ ꯌꯥꯗꯦ ꯑꯩꯗꯤ
ꯃꯄꯥꯟ ꯊꯣꯛꯄ ꯌꯥꯗꯦ ꯍꯥꯏꯕ
ꯎꯨꯝ ꯍꯤꯞꯂꯒ ꯂꯩꯕꯅꯦ ꯉꯁꯤ ꯅꯨꯃꯤꯠ ꯆꯨꯞꯄ
ꯍꯧꯖꯤꯛꯐꯥꯎ ꯅꯣꯡ ꯇꯥꯕ꯭ꯔ
ꯍꯥꯥ
ꯍꯧꯖꯤꯛ ꯐꯥꯎ ꯅꯣꯡ ꯇꯥꯕ꯭ꯔꯥ
ꯍꯧꯖꯤꯛꯗꯤ ꯐꯔꯛꯑꯦ
ꯂꯧ ꯆꯠꯄ꯭ꯔ ꯃꯔꯛ ꯃꯔꯛꯇꯥ
ꯍꯣꯏ ꯂꯧꯗꯤ ꯑꯗꯨꯝ ꯆꯠꯂꯦꯅ
ꯅꯨꯉꯥꯏꯔꯝꯒꯅꯤ ꯑꯗꯨꯗꯤ
ꯍꯩ ꯂꯧ ꯆꯠꯄꯄꯨ ꯅꯨꯡꯉꯥꯏꯔꯗꯤ ꯅꯨꯡꯉꯥꯏꯇꯕ ꯊꯕꯛ ꯂꯩꯇꯦꯍꯦ
ꯅꯨꯡꯉꯥꯏꯒꯅꯤ
ꯍꯧꯖꯤꯛꯁꯦ ꯂꯧꯁꯦ ꯀꯃꯥꯏ ꯀꯃꯥꯏ ꯇꯧꯔꯕ꯭ꯔꯥ
ꯆꯤꯡꯂꯧꯅ ꯍꯧꯖꯤꯛ ꯆꯥꯕ ꯍꯧꯔꯦ ꯍꯥꯏꯕꯗꯤ ꯐꯧꯗꯤ ꯆꯥꯕ ꯍꯧꯗ꯭ꯔꯦ ꯑꯗꯨ ꯎꯝ ꯀꯔꯤ ꯆꯨꯖꯥꯛꯒꯨꯝꯕ ꯀꯣ
ꯑꯣꯥ
ꯀꯔꯤ ꯍꯥꯏꯁꯤꯔ ꯀꯨꯀꯨꯝꯕꯔꯒꯨꯝꯕ ꯑꯗꯩ ꯈꯔ ꯈꯔ ꯑꯗꯨꯝ ꯆꯥꯕ ꯍꯧꯔꯦ ꯐꯝꯄꯥꯛ ꯂꯧꯗꯤ ꯃꯤ ꯈꯔꯅ ꯂꯤꯡꯕ ꯂꯣꯏꯔꯦ ꯃꯤ ꯈꯔꯅ ꯋꯥꯠꯂꯤꯌꯦꯗ ꯐꯝꯄꯥꯛ ꯂꯥꯎꯕꯨꯗꯤ ꯈꯔ
ꯑꯣ ꯅꯣꯏꯗꯤ ꯀꯩ ꯂꯧ ꯁꯨꯕꯣ
ꯑꯩꯈꯣꯏꯗꯤ ꯆꯤꯡꯂꯧ ꯃꯆꯥ ꯑꯃ
ꯎꯝ ꯎꯝ
ꯑꯗꯨꯅꯦ ꯎꯋꯦ ꯑꯇꯩꯗꯤ ꯇꯧꯗꯦ ꯎꯝ ꯑꯗꯨ ꯈꯛꯇꯅꯤ
ꯃꯔꯛ ꯃꯔꯛꯇ ꯂꯧ ꯆꯠꯂꯣ
ꯂꯧꯕꯨꯗꯤ ꯑꯗꯨꯝ ꯆꯠꯂꯤꯗ
ꯅꯨꯡꯉꯥꯏꯔꯝꯒꯅꯤ ꯁꯨꯖꯥꯛ ꯀꯩꯀꯥ ꯆꯥꯕꯗꯣ
ꯅꯪꯁꯨ ꯆꯠꯅꯤꯡꯕ꯭ꯔꯣ
ꯌꯥꯝ ꯆꯠꯅꯤꯡꯉꯦ
ꯑꯩ ꯂꯧꯕꯨ ꯆꯠꯅꯤꯡꯅꯨꯗ
ꯀꯩꯒꯤ
ꯂꯍꯥꯎ ꯆꯥꯅꯤꯡꯉꯗꯤ ꯌꯨꯝ ꯄꯥꯜꯂꯣ ꯌꯨꯝ ꯄꯥꯜꯂꯒ ꯂꯧ ꯐꯖꯕ ꯌꯦꯟꯊꯥꯔꯒ ꯂꯧ ꯎꯕ ꯌꯥꯏꯅ
ꯑꯗꯨꯃꯛꯇꯤ ꯉꯝꯃꯣꯏ
ꯑꯗꯨꯃꯛꯇꯤ ꯇꯟꯕ
ꯍꯣꯏ ꯅꯣꯡ ꯐꯥꯗꯣꯛꯁꯨꯝ ꯀꯣꯏꯕꯨꯒꯤ ꯂꯧ ꯆꯇꯣꯏꯕ
ꯅꯨꯡꯉꯥꯏ ꯅꯨꯡꯉꯥꯏꯌꯦꯀꯣ
ꯍꯥ
ꯑꯗꯨꯗꯤ ꯅꯨꯡꯉꯥꯏꯒꯅꯤꯀꯣ
ꯍꯣꯏ ꯑꯗꯨꯕꯨꯗꯤ ꯅꯨꯡꯉꯥꯏꯅꯤ ꯅꯣꯡ ꯐꯥꯗꯣꯛ ꯆꯠꯄ ꯂꯧꯗꯤ ꯅꯃꯥꯟꯅꯕ ꯅꯃꯥꯟꯅꯕꯤꯒꯤ ꯂꯧ ꯆꯥꯕ ꯇꯥꯕꯅꯤꯅꯦ ꯑꯗꯨꯗꯤ ꯃꯤ ꯀꯌꯥꯃꯨꯛ ꯂꯩꯕ꯭ꯔꯥ
ꯑꯅꯤ
ꯍꯥꯥ
ꯑꯅꯤ
ꯌꯦꯅꯤ
ꯎꯝ
ꯅꯨꯡꯉꯥꯏꯅꯦ
ꯍꯥꯏ ꯅꯣꯏꯗꯤ
ꯑꯩꯈꯣꯏꯗꯤ ꯃꯤ ꯑꯍꯨꯝ
ꯀꯅꯥ ꯀꯅꯥ
ꯑꯩꯁ ꯑꯩꯈꯣꯏ ꯑꯩꯈꯣꯏ ꯏꯃꯨꯡ ꯄꯨꯂꯞ
ꯑꯣꯃꯤ ꯏꯃꯨꯡꯑꯍꯨꯝ ꯈꯛꯇꯪ ꯑꯣꯏꯕ꯭ꯔꯥꯅꯦ
ꯎꯝ ꯑ ꯁ꯭ꯀꯨꯜ ꯀꯥꯎꯁꯨ ꯂꯩꯕ ꯀꯣ
ꯎꯝ
ꯅꯨꯡꯉꯥꯏꯔꯝꯒꯅꯦ
ꯅꯨꯡꯉꯥꯏꯕ ꯅꯨꯡꯉꯥꯏꯇꯕꯒꯤꯗꯤ ꯈꯪꯗꯦꯗ ꯃꯔꯛ ꯉꯛꯇ ꯅꯨꯡꯉꯥꯏ ꯅꯨꯡꯉꯥꯏꯇꯕ ꯃꯇꯝꯁꯨ ꯂꯩ
ꯎꯝ ꯁ꯭ꯀꯨꯜ ꯑꯣ ꯑꯁꯦꯡꯕꯗꯤ ꯃꯤ ꯑꯍꯨꯝ ꯈꯛꯇꯪ ꯅꯠꯇꯦꯕꯀꯣ
ꯎꯝ
ꯑꯇꯩꯁꯨ ꯂꯩꯌꯦꯕ
ꯑꯇꯩꯁꯨ ꯂꯩꯌꯦ
ꯑꯣ ꯑꯩꯗꯤ ꯑꯩꯗꯤ ꯑꯁꯦꯡꯕ ꯑꯗ ꯃꯤ ꯑꯍꯨꯝ ꯈꯛꯇꯪ ꯑꯣꯏꯕ꯭ꯔꯥ ꯍꯥꯏ
ꯅꯠꯇꯦꯗ ꯌꯥꯝꯃꯦ
ꯌꯨꯝꯗꯗꯤ ꯑꯍꯨꯡ ꯈꯛꯇꯥꯡ ꯂꯩꯕ ꯑꯇꯩꯅ ꯃꯄꯥꯟ
ꯎꯝ
ꯎꯝ
ꯕꯣꯜ ꯌꯦꯡꯕ꯭ꯔꯣ ꯅꯣꯏꯁꯨ
ꯐꯤ ꯐꯥꯔꯣ
ꯎꯝ
ꯌꯦꯡꯗꯦꯗ ꯅꯪꯗꯤ
ꯑꯩꯗꯤ ꯑꯩꯁꯨ ꯌꯦꯡꯗꯤ ꯌꯦꯡꯉꯗꯨ ꯌꯥꯝ ꯅꯗꯤ ꯀꯩꯅꯣ ꯇꯧꯗꯣꯏꯗ ꯇꯨꯝꯅꯤꯡꯕꯅ ꯉꯝꯗꯦꯅꯦ
ꯍꯣꯏ ꯑꯌꯥꯝꯕꯩ ꯍꯧꯖꯤꯛꯀꯥꯟꯁꯦ ꯑꯗꯨ ꯃꯥꯏ ꯑꯌꯥꯝꯕꯩ ꯇꯨꯝꯅꯤꯡ ꯕꯅ ꯌꯦꯡꯒꯦꯗꯤ ꯈꯜꯂꯦꯕꯅ ꯑꯗꯨ ꯃꯊꯟꯇ ꯑꯗꯨꯝ ꯇꯨꯝꯈ꯭ꯔꯦ ꯀꯩꯀꯥ ꯑꯗꯨꯝ ꯍꯥꯡꯂꯒ ꯂꯩꯔꯦ
ꯎꯝ ꯍꯥꯟꯅꯗꯒꯤ ꯍꯟꯗꯛꯀꯤ ꯐꯤꯐꯥꯥꯁꯦ ꯇꯥꯏꯃꯤꯡꯗꯨ ꯈꯔ ꯀꯩꯅꯣ ꯇꯧꯋꯦꯕꯀꯣ ꯑꯗꯨꯒꯤ ꯃꯤꯅ ꯁꯞꯄꯣꯔꯠ ꯃꯤꯅ ꯈꯔ ꯌꯦꯡꯅꯤꯡꯕ ꯍꯥꯏꯕꯗꯤ ꯍꯟꯖꯕ ꯇꯤꯝ ꯂꯥꯛꯑꯗꯤ ꯑꯗꯨꯝ ꯌꯦꯡꯉꯅꯤ ꯑꯗꯨ ꯅꯠꯇ꯭ꯔꯗꯤ
ꯍꯦꯛ ꯍꯥꯎꯕ ꯅꯨꯃꯤꯠꯇꯒꯤ ꯉꯁꯤꯐꯥꯎꯕ ꯌꯦꯡꯕꯤꯗꯦ
ꯎꯝ
ꯀꯔꯝ ꯀꯥꯟꯗ ꯂꯣꯏꯗꯣꯏꯅꯣ ꯃꯣꯏꯒꯤꯁꯦ
ꯖꯨꯂꯥꯏꯗ ꯂꯣꯏꯅꯤ ꯍꯥꯏꯌꯦ
ꯑꯣ ꯌꯥꯝ ꯀꯨꯢꯌꯦ
ꯊꯥ ꯑꯃ ꯒꯔ ꯍꯦꯜꯂꯦ
ꯅꯪꯗꯤ ꯀꯅꯥ ꯁꯥꯕꯣꯠ ꯇꯧꯗꯣꯏꯅꯣ
ꯑꯩꯗꯤ ꯈꯪꯗꯦꯗ
ꯔꯅꯥꯎꯗꯔ ꯃꯦꯁꯥꯔ ꯑꯗꯨꯈꯥꯛꯇꯪ ꯍꯥꯏꯌꯨ
ꯔꯣꯅꯥꯜꯗꯣꯁꯨ ꯐꯖꯩ ꯃꯦꯁꯤꯗꯤ ꯃꯦꯁꯤꯁꯦ ꯑꯩ ꯏꯅꯥꯎ ꯅꯨꯕꯥꯅꯤꯅ ꯁꯥꯄꯣꯔꯠ ꯇꯧꯗꯕ ꯌꯥꯗꯕꯁꯨ ꯂꯩ
ꯍꯦꯛ ꯄꯣꯃꯤꯟꯅꯕ ꯏꯅꯥꯎ ꯅꯨꯄꯥꯅꯦꯕ
ꯑꯣ ꯑꯣ
ꯑꯗꯨꯒꯤ ꯁꯞꯄꯣꯔꯠ ꯇꯧꯗ꯭ꯔꯗꯤ ꯃꯥꯁꯨ ꯅꯨꯡꯉꯥꯏꯔꯣꯏ
ꯑꯩꯗꯤ ꯉꯁꯤ ꯁꯦꯒꯤ ꯃꯅꯥꯎ ꯅꯨꯄꯥ ꯐꯥꯎ ꯃꯅꯤꯄꯨꯔꯗ ꯂꯩꯌꯦ ꯍꯥꯏꯅ
ꯑꯁ
ꯁꯤ ꯌꯥꯝ ꯄꯅꯦꯗ ꯏꯟꯇꯔꯕꯤꯌꯨ ꯑꯃ ꯂꯧꯒꯦꯁꯦ ꯌꯥꯕ꯭ꯔꯣ